ꯍꯣꯏ ꯍꯣꯏ ꯑꯗꯣ ꯃꯤꯡꯗꯣ ꯑꯣꯟꯅ ꯇꯩꯅꯔꯒ ꯂꯥꯛꯄ ꯑꯗꯣ ꯅꯍꯥꯟ ꯎꯝ ꯀꯀꯤꯝꯒꯤ ꯁꯦꯝꯕ ꯆꯥꯄꯗ ꯑꯩꯅ ꯅꯍꯥꯟꯗ ꯑꯩ
ꯎꯝ
ꯑꯩꯈꯣꯏꯒꯤꯁꯦ ꯁꯤꯗꯅ ꯂꯣꯏꯔꯦꯅ ꯀꯩꯅꯣ ꯇꯧꯔꯛ ꯆꯄ ꯃꯇꯝꯗ ꯑꯙꯥꯔꯗꯨꯅ ꯃꯤꯡꯖꯣꯜ ꯑꯃꯨꯛꯀ ꯏꯁꯄꯦꯂꯤꯡ ꯑꯃ ꯋꯥꯠꯂꯒ ꯂꯥꯛꯑꯦ ꯑꯗꯣ ꯀꯔꯝ ꯇꯧꯒꯅꯤ ꯍꯥꯏꯔꯒ ꯑꯁꯤꯗꯅ ꯀꯔꯦꯛꯁꯟ ꯀꯩꯅꯣ ꯇꯧꯈ꯭ꯔꯕ꯭ꯔꯥ ꯃꯣꯏꯅ ꯍꯥꯏꯕ ꯇꯧꯗ꯭ꯔꯤ ꯀꯔꯦꯛꯁꯟ ꯇꯧꯗ꯭ꯔꯤ ꯑꯗꯣ ꯃꯥꯒꯤ ꯃꯤꯡꯗꯨꯗꯤ ꯑꯦꯜ ꯑꯃ ꯣ ꯀꯛꯊꯅꯤꯡꯉꯥꯏꯀꯣ ꯑꯗꯣ ꯃꯥꯒꯤ ꯕꯥꯔꯊ ꯁꯥꯔꯇꯤꯐꯤꯀꯦꯠ ꯑꯃꯨꯛꯀ ꯄꯨꯔꯛꯀꯦ ꯍꯥꯏꯔꯒ ꯍꯣꯏ ꯌꯥꯒꯅꯤ ꯍꯥꯏꯅꯗꯤ ꯍꯥꯏꯕꯅꯦ ꯑꯩꯁꯨ ꯑꯗꯨꯗ ꯆꯠꯈꯤꯒꯅꯤ ꯆꯕꯗ ꯑꯣꯐꯤꯁꯁ ꯇ ꯀꯥ ꯂꯩꯔꯤ ꯑꯗ ꯆꯠꯄꯗ ꯄꯨꯟꯅ ꯆꯠꯁꯤꯗꯨꯅ ꯅꯪꯁꯨ ꯆꯥꯅꯤꯡꯉꯥꯏ ꯂꯩꯔꯦ
ꯂꯩꯑ ꯆꯠꯅꯤꯡꯉꯥꯏ ꯂꯩꯑ ꯑꯗꯨꯒ ꯑꯁ ꯌꯥꯝꯞ ꯆꯥꯅꯤꯡꯉꯥꯏ ꯂꯩꯔꯤ ꯑꯩꯅ ꯗꯦꯠ ꯀꯌꯥꯗꯒꯤ ꯗꯦꯠ ꯀꯌꯥ ꯐꯥꯎꯗꯃꯛ ꯇꯧꯕꯤꯕ꯭ꯔꯥ ꯍꯥꯏꯕꯗꯨꯣ ꯑꯗꯨ ꯏꯊꯣꯛꯂꯒ ꯏꯁꯥꯅ ꯒ꯭ꯌꯥꯟ ꯇꯥꯔꯒ ꯁꯤ ꯐꯥꯎꯒꯤ ꯁꯤꯐꯥꯎ ꯇꯧꯒꯗꯕꯅꯤ ꯍꯥꯏꯕꯗꯨꯣ ꯏꯗꯔꯒ ꯁꯥꯔꯇꯤꯐꯤꯀꯦꯠꯇꯨ ꯂꯧꯗ꯭ꯔꯗꯤ ꯐꯔꯛ ꯇꯥꯡꯅꯤꯕ ꯊꯕꯛ ꯑꯃꯨꯛ ꯇꯧꯒꯅꯤ ꯍꯥꯏꯔꯁꯨ ꯑꯩꯈꯣꯏ ꯅꯔꯁ ꯈꯣꯏꯒꯤꯗꯤ ꯑꯦꯛꯁꯄꯤꯔꯤꯌꯦꯟꯁꯀꯤ ꯃꯇꯨꯡ ꯏꯜꯂꯦꯗꯅꯀꯣ
ꯎ ꯍ ꯍ ꯍꯣꯏ
ꯎ ꯑꯗꯨꯒ ꯃꯆꯦꯗꯣ ꯂꯥꯎꯊꯣꯛꯇ꯭ꯔꯗꯤ ꯌꯥꯔꯣꯏ ꯅꯊꯣꯛꯑꯄ ꯆꯠꯈꯤꯅꯦ ꯊꯕꯛ ꯌꯥꯝ ꯂꯩꯔꯤ ꯄꯣꯁ ꯑꯣꯐꯤꯁ ꯃꯈꯥꯗ ꯆꯦ ꯑꯃ ꯁꯦꯝꯅꯤꯡꯉꯥꯏꯁꯨ ꯂꯩꯔꯤ ꯑꯩꯒꯤ ꯑꯦꯛꯁꯄ꯭ꯂꯦꯟꯁꯀꯣ ꯑꯗꯨꯗ ꯁꯦꯝꯂꯒ ꯂꯧꯥꯎꯈꯤꯅꯤ
ꯎꯝ ꯁꯤ ꯑꯃꯨꯝꯃ ꯑꯣꯐꯤꯁꯇꯗꯤ ꯆꯠꯄ ꯌꯥꯔꯅꯤ ꯎꯟꯅ
ꯎꯝ ꯍꯣꯏ ꯆꯁꯦ ꯉꯁꯤꯗꯣ ꯅꯤꯡꯁꯤꯡꯔꯝꯃꯦꯗꯤ ꯏꯂꯥꯕꯃꯥꯒ ꯆ ꯑꯦ ꯅꯥꯡꯔꯣꯏꯗ ꯍꯣꯏ ꯁꯣꯝꯗ ꯑꯃꯨꯛꯀ ꯊꯣꯛꯈ꯭ꯔꯗꯤꯀꯣ
ꯎꯝ
ꯆꯁꯨꯣ ꯀꯣ ꯆꯠꯃꯤꯟꯅꯕ ꯃꯤ ꯂꯩꯔꯗꯤꯀꯣ ꯅꯨꯡꯉꯥꯏꯕꯅꯤ ꯏꯇꯣꯝꯇ ꯆꯠꯄꯗꯤꯀꯣ
ꯍꯣꯏ ꯍꯣꯏ ꯇꯧꯒꯅꯤ ꯇꯧꯅꯤ ꯇꯧꯏ ꯇꯧ
ꯆꯠꯃꯤꯟꯅꯁꯦ
ꯍꯣꯏꯣꯏ ꯆꯠꯃꯤꯟꯅꯁꯤꯦ
ꯎꯝ ꯀꯩꯅꯣꯒꯤ ꯁꯥꯔꯇꯤꯐꯤꯀꯦꯠꯇꯣ ꯂꯧꯊꯣꯛꯇ꯭ꯔꯗꯤ ꯑꯩ ꯊꯥꯏꯅ ꯀꯣꯟꯅꯒꯤ ꯄ꯭ꯔꯣꯕ꯭ꯂꯦꯝ ꯌꯥꯝ ꯂꯥꯛꯅꯤꯕ ꯌꯊꯣꯛꯇꯄ ꯌꯥꯗꯦꯊꯣꯛ ꯅ꯭ꯔꯒ ꯑꯃꯨꯛꯀ ꯎ ꯀꯔꯤ ꯀꯔꯤ ꯑꯩ ꯆꯦ ꯆꯥꯡꯗꯧꯔꯗꯤ ꯊꯝꯗ꯭ꯔꯗꯤ ꯑꯗꯨꯒ ꯔꯦꯖꯤꯁꯇ꯭ꯔꯦꯁꯟꯗꯨ ꯑꯦꯛꯁꯄꯥꯔ ꯑꯣꯏꯕ ꯃꯇꯝ ꯂꯩꯌꯦꯕ
ꯑꯥ
ꯑꯗꯨꯗꯒꯤ
ꯑꯃꯨꯛꯀ ꯔꯦꯖꯤꯁꯇ꯭ꯔꯦꯁꯟ ꯑꯃꯨꯛꯀ ꯇꯧꯗꯣꯏꯔꯣ
ꯔꯦꯖꯤꯁꯇ꯭ꯔꯦꯁꯟꯗꯤ ꯑꯃꯨꯛ ꯇꯧꯔꯣꯏ ꯐꯥꯏꯚ ꯌꯔꯁ ꯁꯨꯕ꯭ꯔꯗꯤ ꯇꯧꯒꯅꯤ
ꯎꯝ ꯅꯪꯒꯤ ꯁꯨꯕ꯭ꯔꯥ ꯁꯨꯗꯕ꯭ꯔꯥ ꯁꯨꯗ꯭ꯔꯤ
ꯇꯨ ꯊꯥꯎꯖꯟ ꯇ꯭ꯋꯦꯟꯇꯤ ꯅꯥꯏꯟꯗ ꯑꯣꯏꯕꯒ ꯇꯧꯕꯅꯤ
ꯑꯥ
ꯑ ꯌꯦꯡꯉꯨꯗ꯭ꯔꯗꯤ ꯑꯃꯨꯛ ꯈꯪꯔꯣꯏ ꯑꯃꯛ ꯑꯁ ꯐꯤꯖꯤꯛꯁ ꯇꯌꯨꯁꯟꯗ ꯑꯃꯨꯛ ꯑꯦꯛꯁꯄꯥꯥꯏꯔ ꯑꯣꯏꯈ꯭ꯔꯗꯤ ꯄꯩꯁꯥꯃꯨꯛ ꯆꯪꯒꯅꯤꯅꯦ ꯁꯦꯝꯕꯗ ꯑꯃꯨꯛ ꯏꯝꯐꯥꯜꯗ ꯑꯃꯨꯛ ꯆꯠꯂꯒ ꯇꯔꯦꯠ ꯇꯔꯦꯠꯇ ꯑꯃꯨꯛ ꯆꯠꯂꯒ ꯁꯦꯝꯒꯗꯧꯕꯅꯤ
ꯑꯗꯣ ꯄꯩꯁꯥ ꯀꯌꯥꯝ ꯀꯌꯥꯝ ꯆꯪꯉꯦ ꯑꯗꯣ
ꯑꯦ ꯊꯥ ꯌꯥꯝ꯭ꯔꯗꯤꯁꯥ ꯌꯥꯝꯃꯒꯅꯤ ꯊꯥ ꯊꯥ ꯑꯃ ꯍꯦꯜꯂꯗꯤꯀꯣ ꯂꯨꯄꯥ ꯆꯥꯝꯃꯉꯥ ꯊꯥ ꯑꯅꯤ ꯍꯦꯜꯂꯗꯤ ꯂꯤꯁꯤꯡ ꯑꯃ ꯊꯥ ꯑꯍꯨꯝ ꯍꯦꯜꯂꯗꯤ ꯂꯤꯁꯤꯡ ꯑꯃ ꯆꯥꯝꯃꯉꯥ
ꯂꯥꯏꯔꯕ ꯏꯃꯨꯡꯁꯤꯡꯗꯤ ꯇꯧꯕ ꯉꯝꯃꯣꯏꯍꯦ
ꯎꯝ ꯎꯝ ꯎꯝ ꯑꯗꯨꯅꯤ ꯑꯁ ꯊꯣꯡꯅꯍꯖꯂꯣ
ꯅꯪꯁꯦ ꯂꯣꯛ ꯈꯨꯒꯗꯕꯒꯤꯔ
ꯑꯦ ꯇꯨꯝꯃꯗꯤ ꯃꯅꯥꯛ ꯃꯅꯥꯛꯇ ꯑꯗꯨ ꯏ ꯇꯧꯋꯦ ꯑꯩꯁꯦ ꯁꯥꯏꯅꯥꯁꯁꯨ ꯃꯔꯛ ꯃꯔꯛꯇ ꯍꯥꯎꯕꯀꯣ
ꯎꯝ
ꯇꯨꯝꯃꯒꯥꯟꯗ ꯁꯥꯏꯅꯥꯁꯀꯤ ꯃꯈꯣꯟ ꯊꯣꯛꯄꯅꯦ ꯑꯩꯒꯤ
ꯎꯝ ꯅꯥꯇꯣꯟ ꯐꯨꯟꯕꯒꯨꯝ ꯇꯧꯋꯦꯕ
ꯁ ꯑꯌꯥ ꯎꯝ ꯑꯗꯨꯃꯥꯏꯅ ꯇꯧꯕꯅꯦ
ꯎꯝ
ꯂꯣꯏꯅ ꯅꯥꯇꯣꯟ ꯐꯨꯟꯕꯒꯤ ꯇꯥꯏꯞꯇ ꯇꯧꯔꯞꯅꯦ
ꯎꯝ
ꯑꯗꯨꯗꯒꯤ ꯐꯔ ꯌꯥꯝ ꯇꯥꯕꯅꯦ ꯍꯧꯖꯤꯛꯁꯨ ꯐꯨꯜꯂꯦ
ꯑꯣ
ꯎ ꯃꯤꯅ ꯋꯥ ꯉꯥꯡꯕꯗ ꯐꯨꯟꯕꯒꯤ ꯇꯥꯏꯞꯇ
ꯎꯝ
ꯌꯦꯟ ꯇꯥꯗꯔ꯭ꯦꯗ ꯑꯉꯥꯡ ꯅꯨꯄꯤꯁꯨ ꯇꯨꯝꯈ꯭ꯔꯦ
ꯍꯧꯒꯠꯂꯕꯣ
ꯇꯨꯝꯃꯦ
ꯍꯧꯒꯠꯈꯔꯦ
ꯍꯨꯝ ꯇꯨꯃꯦ ꯍꯖꯤꯛꯇ
ꯑꯣ
ꯗꯨꯝ ꯃꯈꯥꯗ ꯇꯨꯝꯃꯦ ꯍꯧ ꯃ ꯃꯊꯛꯇ ꯇꯨꯝꯗ꯭ꯔꯤ ꯐꯃꯨꯡꯗ ꯇꯨꯝꯗ꯭ꯔꯤ ꯃꯈꯥꯒꯤꯗ ꯇꯨꯝꯃꯤ
ꯎꯝ ꯍꯨꯝ
ꯉꯁꯤ ꯀꯩꯅꯣ ꯅꯨꯡꯁꯥ ꯐꯥꯎꯗꯣꯛꯄꯤꯒꯦꯀꯣ ꯃꯦꯇꯔꯦꯁꯖꯤꯁꯨ ꯅꯨꯡꯉꯥꯏꯕꯅꯦ꯫ ꯇꯨꯝꯕ ꯃꯈꯥꯗ ꯊꯥꯕꯅꯤꯅ ꯏꯡꯕꯗꯣ ꯏꯪꯕꯥ ꯅꯠꯇꯕ ꯍꯥꯏꯗꯤ ꯆꯣꯠ ꯆꯣꯠ ꯂꯧꯕꯒꯤ ꯇꯥꯏꯞꯗ ꯇꯧꯋꯦꯕꯀꯣ ꯑꯗꯨꯒꯤ
ꯏꯁ ꯍ ꯁ ꯅꯨꯡ ꯁꯥꯕꯒꯤ ꯋꯤꯟꯗꯣ ꯍꯥꯡꯉꯒ ꯇꯨꯝꯕꯗꯣ ꯅꯨꯡꯉꯥꯏꯌꯦ꯫ ꯅꯨꯡꯁꯤꯠ ꯁꯤꯠꯂꯛꯇꯦ꯫
ꯑꯥ ꯅꯣꯏ ꯃꯊꯛꯇꯣ ꯀꯗꯥꯏ ꯀꯗꯥꯏ ꯀꯗꯥꯏꯗ ꯇꯨꯝꯅꯕ꯭ꯔꯣ?
ꯃꯊꯛꯇ ꯑ ꯆꯦ ꯆꯧꯕꯤꯅ ꯇꯨꯝꯕ ꯂꯣꯏꯔꯦ꯫ ꯍꯥꯥ
ꯀꯅꯥ ꯀꯅꯥꯒ
ꯑꯩꯁꯦ ꯀꯦꯖꯤꯌꯥꯅꯦ ꯔꯝꯕꯣꯂꯤꯌꯨꯅꯦ
ꯑꯣ ꯀꯗꯥꯏꯗ ꯍꯥꯏꯗꯤ ꯀꯅꯥꯒꯤ ꯔꯨꯝꯗ
ꯑꯣꯏ ꯏꯆꯦ ꯈꯣꯏ ꯏꯆꯦ ꯆꯧꯕꯤ ꯈꯣꯏꯗ
ꯑꯗꯨꯅꯦ ꯑꯗꯨ ꯃꯊꯥꯛꯇ ꯀꯔꯝꯕ ꯔꯨꯝꯗꯅꯣ
ꯑꯥ ꯀꯃꯟ ꯔꯨꯝ
ꯑꯣ ꯑꯣ
ꯃꯣꯏꯒꯤ ꯔꯨꯝ ꯈꯣꯏꯒꯦ ꯈꯣꯏ ꯅꯦ ꯖꯤꯂꯨ ꯈꯣꯏꯅꯦ ꯆꯪꯕ ꯃꯅꯥꯛꯇꯨꯗ ꯔꯨꯝ ꯑꯆꯧꯕ ꯑꯃ ꯂꯩꯕꯗꯣ ꯑꯗꯨꯗ
ꯑꯣ ꯑꯣ ꯑꯣ ꯑꯣ ꯑꯣ
ꯃꯦꯇ꯭ꯔꯦꯁ ꯊꯥꯔꯒ ꯇꯨꯝꯕ
ꯑꯦ ꯀꯥꯡ ꯂꯩꯇꯦ
ꯑꯗꯨ ꯏꯆꯦꯅ ꯃꯉꯣꯟꯗ ꯇꯨꯝꯅꯤꯡꯉꯥꯏ ꯂꯥꯛꯑꯣ ꯍꯥꯏꯌꯦ ꯑꯗꯨ ꯂꯥꯛ ꯇꯕꯤꯗ ꯁꯤꯗ ꯇꯨꯝꯈ꯭ꯔꯦ ꯒꯦꯅ ꯑꯩꯁꯦ ꯈꯂꯒ ꯅꯨ ꯋꯤꯟꯗꯣ ꯍꯥꯡꯈꯩ ꯏꯪꯕꯗꯣ ꯌꯥꯝ ꯅꯨꯡꯉꯥꯏꯌꯦꯕ ꯑꯥꯎ ꯎꯝ ꯂꯝꯖꯥꯔꯒ ꯃꯣꯏ ꯇꯨꯝꯈ꯭ꯔꯦ ꯃꯅꯨꯡꯗ
ꯆꯝꯅ ꯍꯣꯏ ꯃꯅꯥꯥꯛꯇꯔꯥ
ꯎꯝ
ꯑꯣ ꯑꯣ ꯕꯣꯜ ꯌꯦꯡꯔꯣꯏ
ꯌꯦꯡꯤꯅꯤ ꯉꯁꯤꯗꯤ ꯀꯩꯅꯣ ꯕꯣꯔꯣꯗ ꯑꯣꯏꯔꯕꯅꯤꯅ ꯉꯍꯥꯛ ꯇꯨꯝꯂꯒ ꯍꯧꯒꯠꯀꯅꯤ
ꯎꯝ
ꯅꯪꯗꯤ ꯌꯦꯡꯉꯣ
ꯎꯝ ꯎꯝ
ꯅꯪꯗꯤ ꯌꯦꯡꯉꯣꯏꯗ꯭ꯔꯣ
ꯍꯥꯥ
ꯅꯪꯗꯤ ꯌꯦꯡꯉꯣꯏ ꯕꯣꯜ ꯌꯦꯡꯉꯣꯏ ꯌꯦꯡꯉꯨ
ꯑꯥ ꯍꯥꯏꯗꯤ ꯌꯦꯡꯉꯣꯏꯗ ꯇ꯭ꯔꯦꯁ ꯂꯩꯇꯦ
ꯅꯨꯡꯉꯥꯏꯒꯅꯤ ꯉꯁꯤꯒꯤꯁꯦ
ꯑꯍꯣꯏ ꯂꯥꯁ ꯐꯟꯅꯦꯜꯗꯗꯤ ꯌꯦꯡꯒꯅꯤ
ꯑꯥ ꯀꯔꯤ ꯍꯥꯏꯕ ꯑꯁꯥꯕ ꯏꯁꯄꯥꯏꯁꯤ ꯑꯃ ꯏꯁꯄꯥꯏꯁꯤ ꯑꯃ ꯆꯤꯞꯁ ꯑꯃ ꯂꯩꯕꯗꯨ ꯃꯣꯔꯣꯛ ꯌꯥꯝ ꯁꯥꯕ ꯑꯃ ꯂꯩꯔꯦ ꯑꯗꯨꯅꯦ
ꯑꯥ ꯑꯥ ꯑꯥ ꯃꯨꯗꯥꯡꯗꯦ ꯎꯝ ꯎꯝ ꯀꯩꯅꯣ ꯃꯥꯟꯕꯗꯣ ꯀꯔꯤꯕ
ꯅꯍꯥꯟ ꯏꯃꯥ ꯅꯥꯕ ꯃꯇꯝꯗ ꯑꯩꯈꯣꯏ ꯅꯣꯡꯉꯥꯟꯕ ꯃꯇꯝꯗ ꯀꯩꯅꯣ ꯄꯣꯠꯁꯥ ꯃꯃꯥꯅ ꯄꯨꯔꯛꯄꯗꯣ ꯃꯃꯤꯡꯗꯣ ꯑꯃꯨꯛꯀꯥ ꯀꯥꯎꯔꯦꯅꯦ
ꯎꯝ
ꯑꯗꯨꯅꯦ ꯑꯗꯨꯒ ꯀꯔꯤ ꯀꯔꯤꯅꯣ ꯈꯪꯗꯦ ꯑꯆꯥꯥꯄꯣꯇꯤ ꯌꯥꯝ ꯌꯥꯝ ꯂꯧꯈ꯭ꯔꯕꯅꯤ ꯃꯣꯏ ꯕꯣꯔ ꯌꯦꯡꯗꯒ ꯆꯥꯅꯤꯡꯉꯥꯏꯅꯀꯣ ꯆꯦꯅ
ꯑꯣ ꯑꯣ ꯀꯗꯥꯏꯗ ꯌꯦꯡꯕ꯭ꯔꯣ ꯏꯅꯦꯒꯤ ꯌꯨꯝꯗꯔ
ꯍꯥꯥ
ꯏꯅꯦꯒꯤ ꯌꯨꯝ ꯗꯔꯥ ꯎꯝ ꯃꯀꯥꯡ ꯈꯣꯏꯗꯤ ꯀꯗꯥꯏꯗ ꯇꯣꯝꯕ꯭ꯔꯥ
ꯑꯗꯨ ꯏꯆꯦ ꯏꯆꯦꯒꯤ ꯔꯨꯝꯗꯨꯗ ꯊꯥꯔꯒ ꯃꯣꯏꯁꯨ ꯃꯣꯟ ꯊꯥꯔꯒ
ꯑꯣ ꯑꯣ ꯑꯣ
ꯐꯃꯨꯡ ꯃꯆꯥꯗꯨꯗ ꯀꯩꯅꯣ ꯃꯆꯣꯝꯅꯨꯡ ꯃꯕꯣꯛꯇꯣ ꯑꯗꯨ ꯇꯨꯝꯃꯤ
ꯑꯦ ꯃꯥꯁꯨ ꯕꯣꯜꯂꯤ ꯌꯦꯅꯤꯉꯦ ꯂꯄ꯭ꯔꯥ
ꯍꯣꯏ ꯀꯩꯅꯣ ꯅꯣꯡ ꯇꯥꯔꯗꯤ ꯃꯥꯅ ꯂꯩꯐꯝꯗꯣ
ꯎꯝ
ꯂꯦꯟꯁ꯭ꯂꯥꯏꯠ ꯇꯧꯒꯦꯔꯅ ꯃꯥ ꯀꯤꯕ ꯃꯥꯒꯤ ꯌꯨꯝꯗꯨꯗ
ꯑꯣ ꯑꯣ ꯑꯣ
ꯁꯤꯗ ꯂꯛꯑꯔꯒ ꯇꯨꯝꯅꯤ
ꯑꯦ ꯃꯥ ꯂꯩꯐꯝꯅꯁꯨ ꯌꯨꯝ ꯐꯖꯅ ꯁꯥꯔꯒꯀꯣ ꯗꯨꯀꯥꯟ ꯁꯦꯝꯕꯗꯤ
ꯍꯣꯏ ꯑꯗꯨꯅꯤ ꯁꯦꯝꯃꯣ ꯁꯦꯝꯃꯣ ꯍꯥꯏꯕꯅꯤꯗ ꯗ꯭ꯔꯤ ꯎꯃꯩꯒ ꯃꯃꯥꯒꯤ ꯋꯥꯈꯟꯗꯣ ꯨ ꯉꯥꯟꯖꯈ꯭ꯔꯦ ꯃꯥꯕꯅꯤ ꯃꯕꯥꯅꯤ ꯑꯗꯨꯗ ꯌꯨꯝꯁ ꯁꯦꯝꯅꯤꯡꯉꯥꯏꯁꯦꯕꯥꯅꯤꯒꯤ ꯂꯥꯟꯗꯤ ꯂꯩꯇ꯭ꯔꯦ
ꯑꯣ
ꯅꯍꯥꯟ ꯃꯣꯏꯅ ꯒꯥꯔꯤ ꯑꯃ ꯂꯧꯗ꯭ꯔꯒꯅꯦ ꯑꯗꯨ ꯌꯨꯝꯗ ꯁꯥꯔꯗꯤ ꯗꯤ ꯍꯧꯖꯤꯛꯇꯤ ꯗ꯭ꯔꯦꯟꯗꯨꯗꯅ ꯋꯥꯅꯤ ꯀꯩꯅꯣ ꯑꯟ ꯃꯕꯅꯤꯅ ꯂꯧꯅꯤꯡ ꯂꯧꯅꯤꯡꯕ ꯑꯃꯨꯛꯀ ꯂꯧꯕ ꯌꯥꯔꯅꯤ ꯑꯗꯣ
ꯎꯝ
ꯔꯨꯝ ꯀꯥ ꯑꯍꯨꯝꯒꯨꯝꯕꯗꯤ ꯊꯣꯛꯀꯅꯤ ꯑꯗꯣ
ꯎꯝ
ꯖꯒꯥꯗꯨ ꯌꯥꯝ ꯆꯥꯎꯋꯦꯕ
ꯍꯣꯏ ꯃꯊꯛꯇ ꯋꯥꯡꯅ ꯁꯦꯝꯃꯒꯀꯣ ꯀ
ꯍꯣꯏ
ꯄꯨꯝ ꯗꯣ ꯏꯁꯇꯦꯞ ꯑꯅꯤ ꯑꯍꯨꯝꯒꯕꯁꯨ ꯌꯥꯒꯅꯤ
ꯍꯣꯏ ꯃꯕꯥꯅꯤꯅ ꯃꯈꯥꯒꯤꯗꯣ ꯑꯃꯔꯛ ꯑ ꯑꯗꯣ ꯒ꯭ꯔꯥꯎꯟ ꯐ꯭ꯂꯣꯔꯒꯤꯗꯣ ꯑꯣ ꯁꯦꯝꯕꯤꯕ ꯑꯗꯨ ꯃꯊꯪꯗꯅ ꯒ꯭ꯔꯦꯟ ꯂꯥꯛꯄꯗꯨꯅ ꯑꯃꯨꯛꯀꯥ ꯃꯔꯨꯞ ꯊꯤꯔꯒ ꯀꯣ ꯃꯨꯀꯥ ꯃꯕꯥꯅꯤ ꯑꯗꯨ ꯌꯨꯝ ꯁꯥꯕ ꯌꯥꯅꯤ ꯃꯊꯪ ꯃꯊꯪ ꯇꯧꯕ ꯌꯥꯔꯦꯕꯥ ꯃꯤꯒꯤ ꯄ꯭ꯂꯥꯟꯗꯣ ꯌꯥꯗ꯭ꯔꯦ
ꯎꯝ
ꯑꯩꯈꯣꯏꯒꯤ ꯄ꯭ꯂꯥꯟ ꯑꯃ ꯃꯣꯏꯒꯤ ꯄ꯭ꯂꯥꯟ ꯑꯃ ꯃꯣꯏꯅ ꯄꯥꯝꯕꯗꯣ ꯑꯩꯈꯣꯏꯅ ꯄꯥꯝꯕꯁꯨ ꯃꯣꯏꯅ ꯇꯧꯅꯤꯡꯗ꯭ꯔꯗꯤ ꯎꯄꯥꯏ ꯂꯩꯇꯦ
ꯎꯝ ꯑꯗꯨꯅꯤ
ꯎꯝ
ꯎꯝ
ꯃꯄꯥꯗꯤ ꯇꯨꯡꯨꯕ꯭ꯔꯣ
ꯅꯪ ꯇꯨꯝꯗ꯭ꯔꯤ
ꯑꯣ
ꯃꯅꯤꯅ ꯃꯈꯥꯗ ꯂꯩꯕꯒꯤ
ꯑꯥꯎ
ꯑꯦ ꯌꯥꯝ ꯅꯨꯡꯉꯥꯏꯔꯦ
ꯍꯣꯏ ꯀꯩꯅꯣ ꯅꯪꯅ ꯑ ꯀꯩꯅꯣꯗꯗꯒꯤꯦ ꯁꯦ ꯑꯦ ꯅꯠꯇꯦ ꯍꯦ ꯑꯩꯗꯤ ꯉꯁꯥꯏ ꯀꯤꯍꯣꯝ ꯄꯨꯔꯛꯄꯗꯨꯣ ꯀꯤꯍꯣꯝ ꯆꯥꯕꯗꯣ ꯅꯪꯅ ꯄꯨꯔꯛꯄꯅꯦꯅ ꯕꯖꯥꯔꯗꯅ ꯄꯨꯔꯛꯑꯒ ꯀꯩꯅꯣ ꯇꯧꯕꯅꯤꯅ ꯑꯩ ꯈꯜꯂꯒ ꯑꯗꯨ ꯃꯁꯛꯇꯨ